ꯍꯜꯂꯣ
ꯅꯨꯡꯉꯥꯏꯔꯤꯕ꯭ꯔꯣ ꯅꯪꯕꯣ
ꯅꯨꯡꯉꯔꯤ ꯍꯥꯏꯕ ꯇꯥꯔꯦ ꯄꯥꯎ ꯅꯨꯡꯉꯥꯏꯕ ꯌꯥꯝꯅ ꯇꯥꯔꯦ ꯍꯟꯗꯛꯁꯦ ꯅꯨꯡꯉꯥꯏꯔꯦ ꯅꯍꯥꯟ ꯑꯩꯅ ꯋꯥꯈꯜ ꯌꯥꯝ ꯋꯥꯕꯗꯣ
ꯑꯥ
ꯑꯃꯨꯛ ꯌꯥꯝ ꯅꯨꯡꯉꯥꯏꯔꯦ
ꯑꯁ ꯂꯩꯔꯕꯣ ꯃꯤ
ꯂꯩꯇꯦ ꯂꯩꯔꯦ ꯂꯩꯔꯦ ꯂꯩꯔꯦ ꯃꯤ ꯑꯆꯧꯕ ꯂꯩꯔꯦ ꯃꯤ ꯑꯆꯧꯕ ꯍꯥꯏꯕ ꯇꯥꯔꯦ ꯑꯩꯈꯣꯏꯒꯤ ꯅꯍꯥꯟꯒꯤ ꯎꯝ ꯇ꯭ꯔꯦꯟ ꯑꯃ ꯄꯨꯕꯗꯣ ꯑꯩꯈꯣꯏꯒꯤ ꯂꯥꯏꯁꯪꯗ ꯑꯩꯈꯣꯏꯒꯤ ꯑꯦ ꯄꯥꯈꯪ ꯑꯃ ꯂꯩꯕꯗꯣ ꯄꯥꯈꯪ ꯁꯥꯔꯤ
ꯁꯥꯕꯤ
ꯑꯣꯏ ꯅꯠꯇꯦ ꯍꯧꯖꯤꯕꯤ ꯁꯔꯤꯅꯒ꯭ꯔꯦ ꯑꯗꯨ
ꯑ ꯍꯣ ꯍꯣ ꯍꯣꯏ ꯍꯣꯏ ꯍꯅꯦ ꯍꯅꯦ
ꯑꯣ ꯑꯗꯣ ꯑꯗꯨ ꯑꯣꯏꯅ ꯄꯨꯛꯆꯦꯜ ꯆꯥꯎꯅ ꯍꯥꯏꯕ ꯇꯥꯔꯦ ꯀꯣ ꯃꯥꯅ
ꯑꯣ ꯃꯥ ꯑꯩꯈꯣꯏ ꯂꯩꯁꯪꯒꯤ ꯃꯈꯥꯗ ꯂꯩꯕꯗꯨꯔꯣ ꯍꯧꯖꯤꯛ ꯍꯧꯖꯤꯛ ꯃꯥ ꯊꯥꯕꯥꯛ ꯇꯧꯔꯒ ꯑꯥ ꯑꯥ ꯑꯝ ꯎꯝ ꯍꯥꯏꯩ ꯃꯥ ꯅꯠꯇꯦ ꯍꯧꯖꯤꯛꯇꯤ ꯅꯨꯄꯤ ꯊꯤꯔꯦꯅ
ꯍꯣꯏ ꯅꯨꯄꯤ
ꯑꯗꯨ ꯎꯝ ꯑꯣꯏꯅꯦ ꯍꯣꯏꯅꯦ ꯍꯣꯏꯅꯦ ꯑꯗꯨꯅꯦ ꯑꯩꯅ ꯍꯥꯏꯁꯦ ꯑꯗꯨ ꯃꯣꯏ ꯅꯨꯄꯤꯅꯕꯨ ꯌꯥꯔꯤꯕ꯭ꯔꯣ ꯀꯔꯤꯒꯤꯅꯣ ꯆꯠꯊꯣꯛꯄꯗꯨ
ꯈꯪꯗꯦ ꯃꯥ ꯃꯁꯥꯅꯀꯣ ꯑꯩ ꯌꯦꯡꯕꯤꯔꯝꯃꯒꯦ ꯍꯥꯏꯅꯀꯣ ꯍꯥꯏꯔꯛꯑꯦ ꯑꯗꯨꯗ ꯑꯩꯈꯣꯏꯅ ꯑꯁ ꯌꯥꯝ ꯐꯔꯦ ꯌꯥꯝ ꯐꯔꯦ ꯌꯥꯝ ꯐꯔꯦ ꯍꯥꯏꯅ ꯀꯣ ꯑꯥ ꯍꯨꯕꯤꯈ꯭ꯔꯦ ꯍꯨꯈ꯭ꯔꯦ ꯃꯥ ꯃꯥ ꯇꯜꯂꯛꯄꯥ ꯃꯥꯜꯂꯦ ꯍꯥꯏꯕꯗꯤ ꯑꯥ ꯌꯥꯔꯒꯗꯤ ꯍꯥꯏꯔꯒꯗꯤ ꯁꯨꯝ ꯁꯨꯝ ꯆꯠꯂꯒꯥ ꯀꯣ ꯅꯨꯄꯤꯒꯨꯝꯕ ꯌꯦ ꯌꯦꯡꯅꯤꯡꯉꯥꯏ ꯍꯣꯠꯅꯕ ꯃꯥ
ꯎꯝ ꯎꯝ ꯑꯣ ꯑꯣ ꯑꯣ
ꯍꯣꯠꯅꯟꯤꯡ ꯉꯥꯏꯁꯨ ꯇꯧꯋ ꯍꯥꯏꯅ ꯑꯩꯈꯣꯏ ꯍꯥꯏꯔꯒꯦ ꯍꯥꯏꯅ ꯈꯜꯂꯤ ꯍꯧꯖꯤꯛ
ꯎꯝ ꯎꯝ ꯎꯝ
ꯑꯉꯥꯡꯁꯨ ꯂꯩꯕꯅꯀꯣ ꯑꯉꯥꯡꯁꯨ ꯂꯩꯒꯕꯅꯤꯅ ꯀꯣ ꯑꯗꯨꯒꯤ ꯑꯗꯨꯒꯤ ꯅꯨꯄꯤꯗꯨꯁꯨ ꯀꯣ ꯌꯥ ꯀꯜꯂꯦ ꯍꯥꯏꯌꯦ ꯀꯜꯂꯤ ꯍꯥꯏꯕꯗꯤ ꯋꯥꯔꯤ ꯋꯥ ꯍꯥꯏꯕꯗꯀꯣ ꯅꯨꯡꯉꯥꯏꯇꯦ ꯍꯥꯏꯅ ꯃꯣꯏ ꯏꯃꯨꯡꯁꯤꯡꯅ ꯄꯥꯎ ꯈꯔ ꯇꯥꯏ
ꯎꯝ ꯑꯧ ꯑ ꯑꯣ ꯑꯗꯨꯕꯨꯗꯤ ꯑꯣꯏꯔꯝꯅꯤꯗ ꯍꯦꯛ ꯂꯥꯛꯄꯗꯒꯤ ꯊꯧꯔꯤ ꯄꯨꯟꯕꯣ ꯀꯩꯌꯣ
ꯊꯧꯔꯤ ꯄꯨꯟꯕꯒꯤ ꯋꯥꯔꯤꯗꯨꯗꯤ ꯅꯪꯁꯨ ꯇꯥꯔꯕꯅꯤꯅ
ꯊꯧꯔꯤꯛ ꯄꯨꯟꯕꯁꯤ ꯀꯃꯥꯏꯅ ꯇꯧ ꯄꯨꯟꯕ꯭ꯔꯥ ꯑꯩꯗꯤ ꯇꯥꯗ꯭ꯔꯤꯕ
ꯍꯥꯏꯁ ꯃꯦꯗꯝ ꯃꯦꯗꯝ ꯆꯦꯟ ꯍꯥꯏꯅ ꯀꯧꯅꯔꯤꯗꯨ ꯅꯡ ꯈꯪꯗꯦ
ꯍꯪꯗꯅꯦ ꯑꯩꯁꯦ ꯇꯥꯗꯤꯅꯦ ꯑꯗꯣ ꯀꯃꯥꯏ ꯀꯃꯥꯏ ꯇꯧꯕ ꯍꯥꯎ ꯋꯥꯔꯤꯗꯣ ꯂꯤꯁꯤꯜꯂꯨ
ꯑꯩꯈꯣꯏꯅ ꯑꯩꯈꯣꯏ ꯀꯔꯤꯔꯥ ꯑ ꯑꯩꯈꯣꯏ ꯆꯍꯤ ꯂꯣꯏꯕꯗ ꯀꯨꯝꯍꯩ ꯑꯆꯧꯕ ꯂꯩꯅ
ꯍ ꯑ ꯍꯣꯏ
ꯑꯗꯨꯗ ꯑꯩꯈꯣꯏ ꯁꯥꯟꯅꯕ ꯌꯥꯎꯋꯗꯅ ꯑꯩꯈꯣꯏ ꯑꯁ ꯃꯈꯥꯗ ꯂꯥꯏꯔꯤꯛ ꯇꯝꯐꯝꯗꯨꯗ
ꯑꯥ ꯑꯥ ꯑꯥ
ꯑꯗꯨ ꯁꯥꯟꯅꯕ ꯆꯠꯄ ꯀꯥꯟꯗ ꯑꯗꯨꯒꯨꯝꯕ ꯃꯇꯝꯗꯗꯤ ꯃꯥꯁꯦ ꯊꯕꯛ ꯃꯐꯝ ꯄꯨꯔꯦꯕꯀ ꯀꯣ ꯑꯩꯈꯣꯏꯒꯤ ꯈ꯭ꯋꯥꯏꯗꯒꯤ ꯑꯆꯧꯕꯗꯨ ꯄꯨꯔꯤꯕꯅꯤꯅ ꯑꯗꯨꯒ ꯃꯥꯁꯦ ꯂꯥꯛꯇꯕ ꯌꯥꯗ꯭ꯔꯦꯕ ꯑꯩꯈꯣꯏꯁꯦ ꯀꯧꯈ꯭ꯔꯦꯕꯀꯣ ꯈ꯭ꯔꯣ ꯍꯧꯔꯦ ꯍꯥꯏꯅ
ꯑꯥ
ꯃꯥꯁꯦ ꯃꯆꯤꯟꯗꯗꯤ ꯍꯣꯏ ꯍꯣꯏ ꯍꯥꯏꯕ ꯁꯨꯡꯂꯥ ꯍꯦꯛ ꯂꯥꯛꯇ꯭ꯔꯕ ꯑꯗꯨꯗ ꯑꯩꯈꯣꯏꯁꯦ ꯍꯪꯉꯦ ꯑꯣ ꯐꯣꯟ ꯇꯧꯔꯦ ꯄꯥꯏꯈꯠꯇ꯭ꯔꯦ ꯑꯗꯨꯗ ꯀꯣꯟꯅ ꯗꯤ ꯃꯥꯏꯒꯤ ꯃꯅꯦꯝꯕꯣꯛꯇꯨꯅ ꯍꯥꯏꯔꯛꯑꯦ ꯃꯃꯥꯗꯨꯅ ꯑ ꯑꯩꯈꯣꯏꯒꯤ ꯄꯥꯈꯪꯗꯣ ꯃꯥ ꯅꯨꯄꯤꯅ ꯄꯨꯜꯂꯒ ꯂꯩꯍꯧꯔꯦ ꯍꯥꯏꯅꯣ ꯀꯣ ꯑꯁ ꯑꯍꯣꯏꯅꯦ ꯅꯨꯄꯤ ꯃꯔꯛꯇ ꯆꯠꯊꯣꯛꯄ ꯌꯥꯗꯦ ꯍꯥꯏꯅ ꯃꯥꯕꯨ ꯄꯨꯜꯂꯒ ꯂꯩꯍꯧꯈ꯭ꯔꯦ ꯍꯥꯏꯌꯦ
ꯑꯣ
ꯑꯗꯨꯗꯗꯤ ꯑꯁ ꯅꯪꯁꯨ ꯀꯨꯏꯔꯦꯍꯦ ꯃꯣꯏ ꯍꯦꯛ ꯂꯥꯛꯄ ꯍꯦꯛ ꯄꯨꯔꯛꯄꯒꯤ ꯆꯍꯤꯗꯨꯗꯅꯤꯅꯦ
ꯑꯣ ꯑ ꯇ ꯍꯧꯗꯕ ꯑꯇ ꯍꯗꯕ ꯏꯃꯥꯏꯇꯦꯅꯔꯗꯅ
ꯎꯥꯏ ꯏꯄꯦꯝꯃ ꯂꯣꯏꯔꯦ ꯂꯣꯏꯔꯦ ꯂꯣꯏꯔꯦ ꯑꯗꯨꯗꯤ ꯑꯩꯈꯣꯏꯁꯦ ꯃꯦꯗꯥꯝ ꯄꯔꯩ ꯍꯥꯏꯅ ꯀꯧꯅꯔꯕꯅꯦ ꯃꯥꯕꯨ
ꯑꯗꯣ ꯍꯟꯗꯛꯇꯤ ꯏꯃ ꯑꯁꯤ ꯑꯩ
ꯈꯟꯕꯤꯔꯒꯦ ꯍꯥꯏꯅꯀꯣ ꯃꯁꯥ ꯊꯣꯛꯑꯦꯕ ꯑꯗꯣ ꯃꯥꯅ ꯑꯗꯨꯃꯥꯏꯅ ꯍꯥꯏꯌꯦ ꯑꯃꯨꯛ ꯏꯃꯨꯡ ꯃꯅꯨꯡꯗ ꯎ ꯍꯅ ꯍ ꯆ ꯍꯥꯏꯌꯦ ꯅꯀ ꯏꯃꯨꯡ ꯃꯅꯨꯡꯗ ꯃꯣꯏꯃ ꯃꯅꯨꯡꯗ ꯍꯥꯟꯅ ꯇꯥꯟꯅ ꯆꯅꯥ ꯈꯤ ꯍꯦ ꯇꯅꯨ ꯍꯧꯖꯤꯛ ꯑꯃꯨꯛ ꯑꯩꯈꯣꯏ ꯑꯃꯨꯛ ꯐꯝꯅꯤꯡꯉꯥꯏ ꯃꯇꯝ ꯂꯩꯇ꯭ꯔꯦ ꯅꯪꯅ ꯅꯁꯥ ꯑꯗꯨꯝ ꯊꯣꯛꯧꯔꯗꯤ ꯌꯥꯔꯦ ꯍꯥꯏꯅ ꯑꯩꯈꯣꯏ ꯈꯂ ꯍꯥꯏꯈꯤꯕ ꯑꯗꯨꯗ ꯑꯩꯈꯣꯏ ꯊꯥꯒꯤ ꯇꯣꯂꯣꯞꯁꯨ ꯄꯤꯒꯅꯤ ꯍꯥꯏꯕꯤꯕꯒꯦꯀꯣ ꯑꯗꯨꯗ ꯃꯥ ꯈ ꯈꯟꯗ ꯃꯥꯂꯦ ꯌꯦꯡꯉꯒ ꯍꯥꯏꯕ ꯇꯥꯔꯦ ꯎ ꯆꯠꯀꯗꯕ ꯅꯨꯃꯤꯠꯇꯣ
ꯑꯥ
ꯑꯥ ꯇꯔꯥ ꯃꯉꯥ ꯈꯛꯇꯅꯤꯗꯅ ꯑꯗꯣ ꯇꯩꯗꯤ ꯑ ꯁꯨꯇꯤꯅꯤꯅ ꯀꯣ
ꯑꯣ ꯍꯣ ꯍ ꯍ ꯍ
ꯈꯔꯗꯤ ꯌꯦꯡꯂꯥꯒꯦ ꯍꯥꯏꯕ ꯇꯥꯔꯦ ꯃꯥꯅ ꯄꯤꯔꯝꯃꯒꯦ ꯅꯣꯏ ꯃꯤ ꯂꯩꯇꯕꯅꯤꯅ ꯍꯥꯏꯅ ꯑꯩꯣꯏ ꯍꯥꯏꯌꯦ ꯑꯗꯨꯗ ꯑꯩꯈꯣꯏꯅ ꯑꯁ ꯍꯔꯥꯎꯕꯗꯣ ꯍꯔꯥꯎꯕꯗꯣ ꯑꯗꯣ ꯅꯨꯃꯤꯠꯇꯣ ꯉꯥꯁꯥꯒꯤ ꯇꯧꯕꯅꯤꯕ ꯑꯃꯨꯛ ꯆꯥꯔꯒ ꯑꯃꯨꯛ ꯍꯣꯔꯦꯟ ꯉꯝꯗ꯭ꯔꯦ ꯍꯥꯏꯒꯗ꯭ꯔꯥ ꯍꯥꯏꯅ ꯑꯩꯅ ꯈꯟꯕ
ꯑꯥ
ꯑꯦꯁ ꯑꯗꯨ ꯅꯨꯃꯤꯠ ꯅꯨꯃꯤꯠ ꯈꯛꯇꯗꯤ ꯑꯩ ꯆꯥꯔꯨꯁꯦ ꯍꯥꯏꯅꯀꯣ ꯑꯗꯨꯅ ꯑꯥ ꯑꯗ ꯈꯔ ꯀꯨꯏꯅ ꯉꯥꯏꯈꯤꯒꯦ ꯃꯣꯏꯒꯤ ꯋꯥꯔꯤ ꯀꯃꯥꯏ ꯀꯃꯥꯏ ꯁꯥꯟꯅꯕ꯭ꯔꯣ ꯍꯥꯏꯅ ꯈꯜꯂꯤꯕ ꯑꯗꯨ ꯇ ꯍꯁ ꯃꯁ ꯑꯩ ꯈꯜꯂꯨꯕꯗꯀꯣ ꯍꯔꯥꯎꯕꯁꯦ ꯂꯣꯏꯔꯦꯕ ꯑꯦꯁ
ꯌꯥꯗ꯭ꯔꯦ ꯑꯗꯨꯗꯤ ꯑꯩꯁꯦ ꯍꯔꯥꯎꯃꯟꯕꯅ ꯍꯥꯏꯅ ꯉꯔꯥꯡꯗꯣ
ꯑꯥ
ꯉꯥ ꯑꯣꯏꯅ ꯆꯥꯔꯦꯕ
ꯀꯔꯤ ꯑꯣꯏꯅ ꯆꯥꯔꯦꯕ ꯉꯥ ꯑꯣꯍꯣ ꯑꯣ ꯍꯣ ꯑꯣꯍꯣ
ꯁꯤꯀꯣ ꯑꯩꯒꯤ ꯄꯨꯛꯅꯤꯡꯗꯣ ꯊꯋꯥꯏꯗ
ꯑꯝ
ꯈꯔ ꯀꯨꯏꯅ ꯂꯩꯔ ꯂꯩꯕ ꯃꯇꯝꯗ ꯆꯥꯒꯦ ꯍꯥꯏꯅꯗꯤ ꯈꯟꯕꯅꯦꯕ ꯑꯗ ꯅꯠꯇꯨꯅ ꯄꯨꯛꯅꯤꯡꯁꯦ ꯐꯝꯐꯝ ꯈꯪꯗ꯭ꯔꯦꯕ ꯑꯗꯨ
ꯎꯝ ꯎꯝ ꯎꯝ ꯎꯝ ꯉꯥꯗꯣ ꯑꯣꯏꯅ ꯇꯩꯅꯔꯦ
ꯎꯝ ꯅꯥ ꯑꯣꯏꯅ ꯇꯥꯏꯅꯔꯒꯦ ꯑꯩꯅ ꯀꯣ
ꯎꯝ ꯎꯝ ꯎꯝ ꯎꯝ ꯎꯝ ꯎꯝ ꯆꯨꯝꯃꯤ ꯆꯃꯤ ꯆ ꯑꯣ ꯑꫭ ꯎꯝ ꯎꯝ ꯎꯝ ꯎꯝ ꯌꯥꯝ ꯐꯕ ꯋꯥꯔꯤꯅꯤꯅꯦ ꯑꯗꯨꯗꯤ
ꯐꯥꯕ ꯋꯥꯔꯤꯅꯤ ꯑꯗꯨꯕꯨ ꯑꯦ ꯃꯣꯏ ꯑꯩ ꯆꯠꯇꯕꯅꯤꯅꯀꯣ
ꯎꯝ
ꯑꯗꯨꯗ ꯑꯩꯅ ꯑꯁ ꯌꯥꯔꯒꯗꯤ ꯑꯩꯁꯨ ꯑꯩꯈꯣꯏꯒꯤꯗ ꯈꯔ ꯈꯖꯤꯛꯇꯪ ꯑꯣꯏꯔ ꯃꯇꯦꯡ ꯄꯥꯡꯕꯤꯒꯦ ꯍꯧꯖꯤꯛ ꯄꯥꯈꯜꯅꯤꯅ ꯊꯕꯛꯁꯤ ꯈꯔ ꯇꯧꯕꯤꯒꯦ ꯍꯥꯏꯅꯀꯣ
ꯑꯥ
ꯑꯩꯁꯦ ꯈꯂꯦꯕ ꯑꯗꯨꯗ ꯑꯦ
ꯐꯔꯦ ꯑꯗꯨꯗꯤ ꯑꯣꯏꯔꯗꯤ ꯅꯪ ꯆꯄ ꯆꯠꯄꯤꯔꯕꯅꯗꯤ ꯑꯩꯁꯨ ꯄꯥꯈꯛ ꯂꯩꯔꯤꯁꯦ ꯍꯥꯏꯅ ꯄꯩꯁꯥꯁꯦ ꯑꯩꯈꯣꯏꯒꯤꯗ ꯀꯣ ꯎꯝ ꯈꯣꯝꯖꯤꯟ ꯍꯥꯏꯕ ꯇꯥꯔꯦꯀꯣ ꯑꯩꯅ ꯃꯄꯨ ꯑꯣꯏꯅ ꯇꯧꯕꯤꯔꯒꯦ ꯍꯥꯏꯅꯀꯣ ꯇꯧꯃꯤꯈ꯭ꯔꯦ ꯍꯔꯥꯎ ꯃꯟ ꯃꯗꯣ
ꯑꯣ ꯑꯣ ꯑꯣ ꯑꯣ ꯑꯣ ꯑꯣ
ꯆꯠꯄ ꯃꯇꯝꯗ ꯑꯩ ꯑꯣꯏꯒꯗ꯭ꯔꯥ ꯑꯩ ꯑꯣꯏꯒꯗ꯭ꯔꯥ ꯍꯥꯏꯅꯀꯣ ꯆꯥꯛ ꯆꯥꯛꯐꯝ ꯈꯪꯗꯅ ꯑꯩꯁꯦ ꯋꯥꯔꯕꯗꯤ ꯃꯗꯨꯗ ꯏꯊꯥ ꯊꯥꯖꯗꯅ ꯍꯥꯏꯕ ꯇꯥꯔꯦ ꯏꯁꯣꯔꯅ
ꯑꯥ ꯑ ꯑ ꯑ ꯆꯥꯟꯕꯤꯗꯅ ꯑꯃꯒꯤꯁꯨ ꯑꯃꯒꯤꯁꯨ ꯆꯥꯟꯅꯕ
ꯏ ꯇ ꯎꯕꯤꯔꯒꯦ ꯍꯥꯏꯕꯥꯏꯁꯦ ꯋꯥꯈꯔꯁꯤ ꯔ ꯍꯗꯕꯗꯣ ꯃꯥ ꯗꯦꯕ ꯑꯣꯏꯔꯁꯨ ꯀꯣ ꯑꯁ ꯍꯔꯕꯁꯦ
ꯅꯪꯗꯤ ꯈꯨꯗꯛꯇ ꯍꯧꯒꯠꯂꯒ ꯈꯨꯄꯥꯛꯇ ꯄ꯭ꯔꯣ ꯄ꯭ꯔꯣ ꯊꯥꯕꯤꯕ ꯌꯥꯗ꯭ꯔꯣ ꯅꯪ
ꯑꯁ ꯑꯗꯨ ꯍꯦꯛ ꯍꯥꯏꯕꯗꯤ ꯃꯣꯏꯁꯨ ꯑꯃꯨꯛ ꯑ ꯈꯜꯂꯨꯈꯤꯒꯦ ꯍꯥꯏꯕ ꯃꯇꯝꯗ ꯂꯩꯕ ꯀꯣ ꯌꯥꯕ ꯑꯗꯨꯗ ꯑꯩ ꯈꯨꯕꯥꯛ ꯍꯥꯏꯅ ꯃꯣꯏ ꯃꯃꯥꯡꯗ꯭ꯔꯦ ꯑꯗꯨꯕꯨ ꯑꯩꯒꯤ ꯋꯥꯈꯜꯗꯤ ꯐꯖꯅ
ꯎꯝ ꯐꯨꯕꯤꯈ꯭ꯔꯦ ꯐꯨꯕꯤꯈ꯭ꯔꯦ ꯑꯗꯨ ꯑꯔꯩ ꯂꯣꯏꯕꯗꯗꯤ ꯃꯥꯅ ꯑꯗꯨꯝ ꯆꯠꯂꯒꯦ ꯍꯥꯏꯅ ꯂꯦꯞꯈ꯭ꯔꯦꯕꯀꯣ
ꯃꯥꯅꯥ ꯍꯧꯖꯤꯛ ꯐꯥꯎꯗꯤ ꯑꯃꯨꯛ ꯐꯝꯅꯤꯉꯥꯏꯗꯣ ꯇꯧꯔꯅꯨ ꯀꯣ
ꯎꯥ
ꯍꯥꯏꯕꯤꯈ꯭ꯔꯦ
ꯑꯣ ꯑꯗꯨꯗꯤ ꯁꯣꯏꯗ꯭ꯔꯦ
ꯎꯝ ꯁꯣꯈꯜꯁꯦ ꯌꯥꯝ ꯅꯨꯡꯉꯥꯏꯔꯦ ꯍꯟꯗꯛ
ꯅꯨꯡꯉꯥꯏꯔꯦ ꯄꯥꯎ ꯅꯨꯡꯉꯥꯏꯔꯦꯀꯣ ꯄꯥꯎ ꯅꯨꯡꯉꯥꯏꯔꯦ
ꯄꯥꯎꯁꯦ ꯌꯥꯝ ꯅꯨꯡꯉꯥꯏꯔꯦ ꯑꯗꯣ ꯎ ꯂꯥꯛꯄ ꯃꯇꯝꯗ ꯑꯩꯈꯣꯏꯒꯤꯁꯨ ꯄꯩꯁꯥꯒꯨꯝꯕ ꯂꯩꯔꯗꯤ ꯆꯪꯉꯗꯤ ꯈꯔ ꯆꯥꯃꯤꯟꯅꯕ ꯊꯛꯃꯤꯟꯅꯕꯁꯦ ꯇꯧꯗꯕ ꯌꯥꯗ꯭ꯔꯦ
ꯌꯥꯗ꯭ꯔꯦ
ꯑꯩꯈꯣꯏꯁꯦ ꯑꯔꯥꯏꯕꯁꯨ ꯄꯩꯁꯥꯁꯨ ꯆꯪꯉꯦ ꯀꯣ ꯑꯗꯒꯤꯦ ꯈꯔꯗꯤ ꯆꯥꯗꯕ ꯌꯥꯗ꯭ꯔꯦ ꯍꯥꯏꯅ ꯑꯩ ꯈꯜꯂꯤ
ꯎꯝ ꯀꯥꯏꯗꯦ ꯀꯥꯏꯗꯦ ꯀꯥꯏꯗꯦ
ꯅꯪꯁꯨ ꯈꯜꯂꯝꯒꯅꯤꯗ
ꯎ ꯈ
ꯅꯪꯕꯨ ꯅꯪꯕꯨꯗꯤ ꯈꯔꯗꯤ ꯆꯥꯈ꯭ꯔꯦꯀꯣ ꯅꯍꯥꯟ ꯑꯗꯨꯒ
ꯍ ꯍꯣꯏ ꯆꯥꯕꯕꯨꯗꯤ ꯆꯥꯕꯤꯈ꯭ꯔꯦ ꯑꯗ ꯆꯥꯕ ꯍꯥꯏꯁꯦ ꯑꯩꯈꯣꯏ ꯄꯨꯛ ꯂꯩꯕꯅ ꯆꯥꯕꯗꯣ ꯑꯃꯨꯛ ꯊꯣꯛꯈꯤꯕꯩꯅ ꯑꯃꯨꯛ ꯆꯪꯅꯤꯡꯉꯤꯅꯦꯍ
ꯑꯗꯨꯕꯨ ꯑꯣꯏꯔꯁꯨ ꯅ ꯅꯪꯒꯤꯗꯣ ꯑꯗꯨ ꯆꯪꯉ ꯍꯥꯏꯕꯒꯤꯀꯣ ꯑꯩꯈꯣꯏꯗꯤ ꯑꯃꯗꯤ ꯇꯧꯒꯗꯕꯅꯦ ꯑꯩꯈꯣꯏꯗ ꯁꯤꯗ ꯇꯁꯦ ꯑꯩꯈꯣꯏ ꯑꯅꯤ ꯈꯛꯇꯅꯦꯕ ꯃꯤ ꯑꯇꯩ ꯇꯧꯗꯦꯕ ꯑꯃꯗꯤ ꯇꯧꯒꯗꯕꯅꯤꯍꯦ
ꯇꯧꯒꯗꯕꯅꯤ ꯃꯗꯨ ꯃꯗꯨ ꯃꯇꯝ ꯑꯐꯕ ꯂꯦꯞꯄꯒ ꯍꯥ
ꯎꯝ ꯑꯗꯨ ꯀꯔꯤ ꯆꯥꯁꯤꯔꯥ ꯍꯥꯏꯕꯗꯣ ꯍꯣꯏ ꯅꯍꯥꯟ ꯑꯃꯅ ꯍꯥꯏꯔꯛꯄꯗꯣ ꯑꯗꯨꯁꯨ ꯌꯥꯝ ꯐꯩꯀꯣ ꯅꯨꯃꯤꯠ ꯑꯃꯗ ꯌꯦꯡꯉꯒ ꯐꯖꯅ ꯇꯧꯕꯁꯦ ꯐꯥꯏ ꯌꯥꯝ ꯐꯥꯏꯅ ꯈꯜꯂꯤ ꯑꯗꯨꯗꯒꯤ ꯇꯥꯡꯗꯤ ꯀꯣ
ꯎꯝ
ꯎꯝ
ꯑꯗꯨꯒ ꯑꯩꯅ ꯀꯩꯅꯣꯝ ꯉꯁꯤ ꯅꯉꯣꯟꯗ ꯍꯪꯅꯤꯡꯉꯤꯁꯦ ꯅꯪ ꯉꯁꯤꯁꯦ ꯒꯥꯔꯤꯗꯨ ꯆꯠꯀꯗ꯭ꯔꯥ ꯁꯤꯅꯤ
ꯇ ꯃꯤꯅꯤꯗꯅ
ꯑꯣ ꯑꯩꯗꯣ ꯄꯣꯠꯆ ꯆꯩ ꯑꯁꯤ ꯄꯨꯔꯛꯑꯣ ꯍꯥꯏꯅ ꯇꯥꯛꯅꯤꯡꯕ
ꯑꯣ ꯑꯗꯣ ꯌꯥꯏ ꯌꯥꯏ ꯀꯩꯁꯨ ꯀꯥꯏꯗꯦ ꯑꯗꯨꯕꯨꯗꯤ ꯅꯣꯡꯃ ꯐꯥꯗꯣꯛꯇꯕꯣ
ꯎꯝ ꯑꯩꯁꯦ ꯍꯌꯦꯡꯁꯦ ꯑꯦ ꯍꯌꯦꯡ ꯍꯥꯏꯌꯦ ꯉꯁꯤꯁꯦ ꯀꯔꯤꯔ ꯑꯩꯅ ꯇꯥꯛꯅꯤꯡꯕꯗꯣ
ꯗꯕ꯭ꯔꯣ
ꯑꯣ ꯑꯩ ꯅꯪ ꯍꯔꯥꯎꯕꯗꯣ ꯅꯪ ꯅꯪꯅ ꯍꯔꯥꯎꯔꯤꯗꯣ ꯉꯁꯤ ꯄꯥꯎ ꯅꯨꯡꯉꯥꯏꯔꯦꯗꯅ ꯑꯗꯨ ꯍꯔꯥꯎꯕꯗ ꯑꯩꯁꯨ ꯃꯇꯦꯡ ꯄꯥꯡꯂ ꯑꯍꯥꯎꯕꯗ ꯆꯥꯅꯤꯡꯂꯛꯑꯕ
ꯑꯣ ꯑꯣꯀꯦꯀꯦꯀꯦꯀꯦꯦ ꯀꯩ ꯆꯠꯅꯤꯡꯉꯕꯕꯥ
ꯑ ꯑꯣ ꯁꯥꯖꯥꯅꯤꯉ ꯅ ꯑꯣꯞ ꯁꯥ ꯆꯥꯅꯤꯡꯉꯤꯍꯦ
ꯑꯣꯁꯔꯛ ꯑꯁ ꯌꯥꯔꯗ ꯑꯣꯁꯦ ꯑꯩꯗꯤ ꯑ ꯑꯁ ꯑꯗꯨꯒꯤ ꯃꯇꯥꯡꯗ ꯌꯎꯔꯒꯦ ꯑꯩꯁꯨ ꯈꯪꯗ꯭ꯔꯦꯍꯦ ꯌꯥꯏ ꯌꯥꯏ ꯄꯗꯦ ꯎꯝ ꯆꯒꯗꯕꯅꯤ ꯆꯗ ꯍꯤꯡꯍꯧꯔꯤꯉꯩꯗ ꯑꯗꯨꯕꯨ ꯑꯩꯁꯦ
ꯎꯝ
ꯍꯩꯅ ꯂꯥꯛꯂꯗꯤ ꯑꯗꯨꯒꯨꯝꯕ ꯑꯣ ꯐꯪꯗ꯭ꯔꯦ ꯍꯥꯏꯌꯦ ꯑꯩ ꯂꯥꯛꯄ ꯃꯇꯝꯗ ꯐꯪꯪꯂꯗꯤ
ꯎꯝ
ꯁꯦ ꯂꯧꯕꯤꯔꯒꯦ ꯑꯗꯨꯒ ꯑꯩꯅ ꯊꯦꯡꯅ ꯂꯥꯛꯂꯗꯤ ꯑꯗ ꯂꯩꯇꯦ ꯍꯥꯏꯕꯒꯨꯝꯕꯁꯤ ꯇꯥꯏꯀꯣ ꯉꯟꯅ ꯂꯥꯛꯑꯗꯤ ꯐꯪꯕ ꯑꯗꯣ ꯑꯩ ꯎꯝ ꯀꯨꯝꯔꯒ
ꯎꯝ
ꯑꯃꯨꯛ ꯍꯥꯏꯔꯛꯀꯦ
ꯍꯣꯏ ꯍꯣꯏ ꯍꯣꯏ ꯍꯣꯏ ꯍꯣꯏ
ꯄꯩꯁꯥꯕꯨꯗꯤ ꯁꯨꯝ ꯊꯥꯔꯛꯄ
ꯑꯩ ꯑꯩ ꯍꯥꯟꯅ ꯈꯨꯠꯇꯒꯤ ꯄꯤꯕꯤꯔꯒꯦ ꯑꯩ ꯑꯗꯨꯗꯤ
ꯑ ꯅꯪ ꯈꯨꯠꯇ ꯄꯤꯒꯦ ꯍꯥꯏꯕ꯭ꯔꯣ
ꯈꯨꯠꯇ ꯄꯤꯔꯒꯦ ꯑꯩ ꯑꯁ ꯌꯥꯎꯗ꯭ꯔꯦ ꯌꯥꯎꯗ꯭ꯔꯦ ꯑꯗꯨꯗ ꯌꯥꯎꯗ꯭ꯔꯦ
ꯑꯗꯨꯗꯤ ꯌꯥꯎꯗ꯭ꯔꯕ
ꯌꯥꯎꯗ꯭ꯔꯦ ꯑꯗꯨ ꯀꯣ ꯑꯗꯨꯒꯤ ꯋꯥꯔꯤꯁꯨ ꯑꯃ ꯂꯩꯔꯤ
ꯂꯨꯄꯥ ꯑꯅꯤ ꯂꯥꯎ ꯂꯣꯏꯁꯤꯟꯈ꯭ꯔꯕꯣ
ꯑꯅꯤꯕꯨꯗꯤ ꯂꯩꯔꯤꯗ ꯑꯗ ꯌꯥꯝ ꯅꯨꯡꯉꯥꯏꯇꯕ ꯑꯃ ꯂꯩꯔꯤꯌꯦ
ꯀꯔꯤ ꯀꯔꯤꯕ ꯋꯥꯔꯤ ꯅꯣ
ꯑꯩꯅ ꯑꯗꯨꯒꯨꯝꯕ ꯂꯩꯔꯤꯁꯦ ꯃꯌꯥꯝꯒꯤꯗꯤ ꯅꯠꯇꯦꯕꯀꯣ ꯑꯗꯣ ꯑꯩꯈꯣꯏ ꯑꯗꯨꯝ ꯂꯧꯊꯣꯛ ꯂꯧꯁꯤꯟ ꯑꯣꯏꯕ ꯑꯩꯈꯣꯏꯅꯗꯤ ꯂꯩꯕ꯭ꯔꯥ ꯍꯥꯏꯅ ꯅꯣꯡ ꯐꯗꯣ ꯍꯪꯉꯗꯤ ꯂꯩꯔꯗꯤ ꯄꯤꯕꯤꯕ ꯇꯥꯕꯅꯦ ꯑꯗꯨꯗꯤ ꯀꯩꯁꯨ ꯀꯥꯏꯗꯦꯕ ꯑꯗꯨ ꯃꯣꯏꯒꯤ ꯄꯤꯕꯁꯤꯗ ꯑꯩꯒꯤ ꯑ ꯑꯩꯒꯤꯗꯒꯤꯁꯨ ꯈꯔ ꯀꯥꯛꯑꯦꯗ ꯃꯌꯥꯝ ꯄꯤꯔꯗꯤ ꯑꯗꯨ ꯀꯛꯏ ꯐꯥꯎꯕ ꯑꯩ ꯀꯩꯁꯨ ꯈꯟꯗꯅ ꯄꯤꯕꯤꯌꯦꯕ ꯀ ꯃꯣꯏꯒꯤ ꯑꯗꯨꯕꯨ ꯃꯤ ꯈꯔꯁꯦ ꯑꯩꯈꯣꯏꯁꯨ ꯂꯩꯇꯕ ꯍꯥꯏꯕ ꯃꯇꯝ ꯂꯩꯀꯣ
ꯂꯩ ꯂꯩ ꯂꯩ